ꯑ
ꯑꯣ ꯇꯔꯕ꯭ꯔꯣ
ꯑ ꯇꯥꯏꯌꯦ
ꯀꯔꯤ ꯇꯧꯔꯤꯒꯦ ꯏꯕꯦꯝꯃꯥ ꯍꯣꯏ ꯇꯥꯏ
ꯑ ꯀꯃ ꯂꯩꯗ ꯅꯪꯗꯤꯌꯦꯦ
ꯑꯩꯁꯨ ꯑꯗꯨꯝ ꯂꯩꯌꯦ ꯐꯥꯝꯔꯒ ꯅꯨꯡꯁꯥ ꯁꯃꯥꯟꯕꯒꯤ
ꯍꯣꯏ ꯉꯗꯤ ꯌꯥꯝ ꯁꯥꯏ ꯎꯝ
ꯃꯥꯄꯥꯟ
ꯀꯩ ꯃꯊꯦꯜ ꯆꯥꯒꯦ ꯉꯁꯤꯗꯤꯅꯤ ꯑꯣ
ꯑ ꯍꯧꯖꯤꯛꯇ ꯁꯤꯡꯖꯨ ꯆꯥꯔꯒꯀꯣ ꯃꯄꯜ ꯊꯣꯛꯑꯒ ꯁꯤꯡꯖꯨꯒꯨꯝꯕ ꯂꯧꯔꯒ ꯍꯜꯂꯛꯏꯦ ꯍꯜꯂꯛꯔꯒ ꯂꯣꯏ ꯆꯥꯈ꯭ꯔꯦ ꯆꯥꯔꯒ ꯄꯨꯛꯁꯦ ꯇꯧꯔꯛꯂ ꯍꯧꯖꯤꯛꯇꯤ ꯄꯨꯛ ꯌꯥꯝ ꯆꯥꯎꯔꯂꯩ
ꯍ
ꯅꯗꯤ
ꯆꯤꯡ ꯑꯩꯁꯨ ꯑꯗꯨꯝ ꯐꯝꯃꯜꯂꯏꯗ ꯃꯄꯥꯟ ꯊꯣꯛꯇꯕꯤꯗꯀꯣ
ꯍꯣꯏ ꯍꯣꯏ
ꯆꯤꯡꯒꯤꯅ ꯍꯥꯎꯕ꯭ꯔꯥ ꯇꯝꯄꯥꯛꯀꯤꯅ ꯍꯥꯎꯕ꯭ꯔꯥ ꯅꯪꯒꯤꯗꯤ
ꯑꯁ ꯑꯩꯈꯣꯏ ꯇꯤ ꯑꯦꯝ ꯑꯦꯜ ꯈꯪꯕ꯭ꯔꯣ
ꯑ ꯈꯪꯉꯦ ꯈꯪꯉꯦ
ꯑꯗꯨꯒꯤꯅ ꯈ꯭ꯋꯥꯏꯗꯒꯤ ꯍꯧꯋꯤꯗ
ꯑꯣ
ꯀꯝꯄꯦꯔꯁꯨ ꯇꯧꯕ ꯌꯥꯗꯦꯍꯦ ꯁꯤꯒꯤꯗꯤ
ꯑꯣ
ꯄꯪꯆꯥ ꯆꯥꯕꯅꯦ ꯂꯩꯕꯒꯤ ꯑꯁ ꯂꯩꯇ꯭ꯔꯗꯤ ꯑꯥ ꯆꯥꯁꯨ ꯆꯥꯅꯤꯡꯗꯕꯅꯤ
ꯎꯝ
ꯑꯗꯨ ꯑꯩꯈꯣꯏ ꯇꯤ ꯑꯦꯝ ꯑꯦꯜꯒꯤꯗꯤꯀꯣ ꯑꯍꯥꯎꯕ ꯉꯥꯛꯇꯅꯦ ꯁꯤꯡꯖꯨ ꯃꯐꯝꯁꯨ ꯌꯥꯝꯃꯦ ꯑꯗꯨ
ꯍꯣꯏ ꯍꯣꯏ
ꯃꯤ ꯑꯃꯗ ꯂꯧꯔꯁꯨ ꯃꯤ ꯑꯃꯗ ꯂꯧꯔꯁꯨ ꯑꯗꯨꯝ ꯍꯥꯎꯕꯅꯦ ꯑꯗꯨꯗꯤ
ꯍꯣꯏ
ꯀꯥꯟꯅ ꯆꯥꯕꯅꯦ ꯑꯩ ꯑꯗꯨꯗ ꯂꯩꯕ ꯀꯥꯟꯗ ꯍꯧꯖꯤꯛꯇꯤ ꯑꯁꯤꯗ ꯂꯥꯛꯑꯅꯤ ꯂꯥꯛꯔꯒ ꯀꯣ ꯑꯩꯈꯣꯏꯅ ꯈꯔ ꯁꯦꯝꯕꯅ ꯐꯩꯗ ꯂꯧꯕ ꯂꯧꯕ ꯍꯥꯎꯇꯦ
ꯍꯣꯏ ꯍꯣꯏ ꯃꯣꯏꯒꯤꯗꯤ ꯃꯤꯃꯤ ꯈꯛꯇꯅꯤ
ꯍꯣꯏ ꯑꯁꯤꯁꯨ ꯑꯩꯈꯣꯏꯅ ꯌꯨꯔꯨꯝꯒꯨꯝꯕ ꯍꯥꯞꯁꯤꯜꯂꯒ ꯀꯣ ꯀꯣꯕꯤꯒꯨꯝꯕ ꯈꯔ ꯍꯥꯞꯁꯤꯜꯂꯒ ꯆꯥꯕꯅꯦ ꯃꯣꯏꯒꯤꯁꯦ ꯀꯔꯤ ꯃꯅꯥꯔ ꯈꯪꯗꯦ ꯔꯨꯠꯁ ꯀꯨꯝꯕ ꯀꯣ ꯂꯣꯇꯥꯁ ꯔꯨꯠꯁꯨ ꯅꯠꯇꯕ ꯔꯨꯠꯁ ꯃꯆꯥ ꯃꯆꯥ ꯊꯝ ꯌꯥꯝ ꯊꯝꯃꯦ ꯀꯔꯤ ꯃꯃꯤꯡꯁꯨ ꯈꯪꯗꯦ ꯀꯔꯤ ꯁꯤꯡꯖꯨꯔꯥ ꯁꯤꯕꯨ ꯐꯥꯔꯁ ꯇꯥꯏꯝꯅꯦ ꯑꯩꯁꯨ ꯅꯪꯗꯤ ꯀ꯭ꯔꯤ ꯆꯥꯕ꯭ꯔꯣ
ꯉꯁꯤꯗꯤ ꯑꯌꯨꯛꯇ ꯑꯗꯨꯝ ꯀꯥꯡꯁꯣꯏ ꯃꯔꯛ ꯆꯥꯏꯗ
ꯎꯝ ꯀꯔꯤ ꯀꯥꯡꯁꯣꯏ ꯆꯥꯕꯅꯣ
ꯑ ꯇꯣꯃꯦꯇꯣꯒ ꯑꯂꯨꯒ
ꯎꯝ ꯍꯥꯎꯕꯅꯤ ꯑꯗꯨ ꯇꯣꯃꯦꯇꯣꯗꯣ
ꯑꯥꯎ
ꯇ꯭ꯔꯤ ꯂꯩꯕꯖꯥꯠꯇꯣ ꯈꯪꯕ꯭ꯔꯥ
ꯑꯥꯎ ꯑꯣ ꯈꯪꯉꯦ ꯍꯣꯏ
ꯎꯝ ꯑꯗꯨ ꯇꯣꯃꯦꯇꯣꯗꯣ ꯌꯥꯝ ꯍꯥꯎꯋꯤꯅꯦ ꯑꯩꯒꯤꯗꯤ
ꯑꯣ ꯑꯗꯨꯗꯤ ꯃꯔꯣꯛ ꯃꯦꯠꯄꯒ ꯑꯍ ꯆꯠꯅꯤ ꯑꯣꯏꯅ ꯇꯤ ꯆꯥꯏ ꯑꯇꯣꯞꯄꯒꯤ ꯑꯇꯣꯞꯄꯒꯤ ꯏꯁꯇꯥꯏꯜꯗꯁꯨ ꯆꯥꯕ ꯌꯥꯕ꯭ꯔꯥ ꯑꯗꯨꯗꯣ
ꯑꯗꯨ ꯀꯔꯤ ꯍꯥꯏꯕ꯭ꯔꯥ ꯅꯪ ꯍꯥꯏꯕꯖꯤ
ꯍꯥꯏꯗꯤ ꯇꯝ ꯈꯪꯉꯦꯀꯣ ꯍ ꯍ ꯍ ꯍꯍ ꯇꯝ ꯍ ꯑꯗꯨꯒꯤ ꯑꯗꯨ ꯑꯣꯏꯅ ꯅꯣꯠꯁ ꯈꯛꯇ ꯆꯥꯏꯕ ꯑꯇꯣꯛꯄꯒꯤ ꯏꯁꯇꯥꯏꯜꯗꯁꯨ ꯆꯞ ꯆꯥꯕ ꯌꯥꯕ꯭ꯔꯥ ꯍꯥꯏꯕꯅꯤ
ꯑꯣ ꯍꯣꯏꯗꯣ ꯌꯥꯝ ꯂꯩꯕꯅꯦ ꯑꯗꯨ ꯑꯩꯅ ꯆꯥꯕꯗꯤ ꯍꯣꯏ ꯃꯔꯣꯛ ꯃꯦꯠꯄꯒ ꯉꯥꯔꯤꯒ ꯀꯣ ꯑꯗꯨꯗꯁꯨ ꯁꯨ ꯍꯥꯎꯋꯦ ꯑꯗꯨ ꯒ ꯑꯃꯥꯅ ꯀꯥꯡꯁꯣꯏ ꯊꯣꯡꯔꯒ ꯀꯣ ꯑꯁ ꯑꯂꯨꯁꯨ ꯍꯥꯞꯇꯕꯤꯗ
ꯌꯥꯝ ꯁꯤꯟꯗ꯭ꯔꯣ ꯑꯗꯨꯗꯤ
ꯑꯥ ꯌꯥꯝ ꯁꯤꯟꯕꯅꯦ ꯑꯗꯨ ꯍꯤ ꯍ ꯉꯥꯗꯣ ꯑꯩꯈꯣꯏꯒꯤ ꯑꯁꯣꯜꯇꯦꯠ ꯐꯤꯁꯇꯣ ꯑꯁꯤ ꯑꯩꯈꯣꯏ ꯃꯅꯤꯄꯨꯔꯗ ꯌꯥꯝ ꯂꯩꯕꯗꯣ ꯑꯗꯨ ꯍꯥꯞ ꯀꯅꯦ ꯑꯗꯨ ꯍꯥꯞꯄꯔꯒ ꯐꯖꯅ ꯀꯥꯡꯁꯣꯏ ꯊꯣꯡꯕꯀꯣ ꯌꯥꯝ ꯍꯥꯎꯕꯅꯤ ꯍꯦ
ꯑꯃ ꯐꯥꯎ ꯆꯥꯗ꯭ꯔꯤ
ꯑꯣ ꯌꯥꯝ ꯍꯥꯎꯕꯅꯦ ꯇ꯭ꯔꯥꯏ ꯇꯧꯋꯣ
ꯅꯪ ꯎ ꯅꯪꯒꯤ ꯔꯦꯁꯤꯄꯤ ꯂꯧꯕ ꯇꯥꯔꯦꯗꯨꯅ ꯑꯗꯨꯗꯤ
ꯍꯣꯏ ꯇ꯭ꯔꯥꯏ ꯇꯧꯑꯣ ꯌꯥꯝ ꯍꯧꯒꯅꯤ ꯃꯍꯤꯗꯨꯒꯀꯣ ꯌꯥꯝ ꯃꯍꯤꯗꯣ ꯈꯔ ꯍꯥꯞꯆꯤꯜꯂꯒ ꯆꯥꯒꯗꯕꯅꯤ
ꯑꯗꯨꯢ ꯉꯥꯛꯒ ꯑꯗꯨ ꯈꯥꯃꯦꯟ ꯁꯤꯟꯕꯗꯨꯒ ꯑꯇꯣꯞꯄꯗꯤ ꯍꯥꯞꯇ꯭ꯔꯦ
ꯑꯇꯣꯞꯄꯗꯤ ꯍꯣꯏ ꯑꯗꯨ ꯃꯔꯣꯏ ꯃꯔꯦꯟꯗꯤ ꯅꯪꯅ ꯑꯗꯨꯝ ꯁꯦꯂꯦꯛ ꯇꯧꯑꯣꯒꯣ ꯑꯩꯒꯤꯁꯨ ꯑꯦꯛꯖꯦꯛ ꯑꯗꯨꯝ ꯂꯩꯇꯦꯗ ꯑꯗꯨ ꯑꯩꯅ ꯍꯥꯞꯅꯤꯡꯅꯤꯡꯕꯗꯣ ꯍꯥꯞꯅꯤꯡꯅꯤꯡꯕꯗꯣ ꯍꯥꯞꯂꯦ ꯑꯗꯨꯒ ꯌꯥꯝ ꯍꯥꯎꯕꯅꯦ ꯍꯥꯏꯅꯤꯡꯉꯥꯏ ꯂꯩꯇꯦ
ꯑꯝ ꯑꯝ
ꯑꯗꯨ ꯐꯥꯔꯁꯇ ꯊꯣꯡꯂꯒ ꯀꯣ ꯑꯗꯨ ꯐꯥꯔꯁꯇ ꯑꯗꯨ ꯈꯥꯃꯦꯟ ꯑꯁꯤꯕꯗꯣ ꯊꯣꯡꯉꯒ ꯍꯣꯏ ꯑꯗꯨ ꯅꯪꯒꯤ ꯁꯣꯐꯇꯦꯠ ꯐꯤꯁꯇꯣ ꯐꯖꯅ ꯀ꯭ꯂꯤꯟ ꯇꯧꯔꯒ ꯑꯗꯨꯝ ꯃꯤꯗꯜꯗ ꯃꯤꯅꯤꯠ ꯃꯉꯥꯒꯨꯝꯕ ꯈꯥꯃꯦꯟ ꯑꯁꯦꯡꯕꯗꯣ ꯊꯣꯡꯂꯒ ꯀꯣ ꯇꯨ ꯍꯥꯞ ꯍꯥꯔꯒ ꯃꯤꯅꯤꯠ ꯃꯉꯥꯒꯨꯝꯕ ꯑꯗꯨ ꯃꯤꯅꯤꯠ ꯇꯔꯥ ꯇꯔꯥ ꯃꯉꯥꯒꯨꯝꯕ ꯑꯗꯨꯝ ꯊꯣꯛꯂꯒ ꯂꯣꯏꯔꯦ ꯃꯤꯅꯤꯠ ꯇꯔꯥ ꯃꯉꯥ ꯁꯨꯗꯔꯁꯨ ꯑꯗꯨꯝ ꯌꯥꯕꯅꯤ ꯑꯩꯈꯣꯏꯒꯤ ꯑꯗꯨ ꯏꯃꯣꯟꯗꯗꯤꯀꯣ ꯑꯩꯈꯣꯏꯒꯤ ꯁꯣꯜꯇꯦꯁ ꯐꯤꯁꯇꯣ ꯐꯖꯅ ꯑ ꯇꯦꯁ ꯄꯤꯕ ꯍꯧꯔꯦ ꯍꯥꯏꯔꯗꯤ ꯑꯗꯨꯝ ꯌꯥꯕꯅꯤ
ꯑꯣ
ꯑꯗꯨꯒ ꯎꯝ ꯑꯩꯗꯤ ꯑꯗꯨ ꯌꯦꯟꯁꯥꯡꯗꯀꯣ ꯌꯥꯝ ꯍꯥꯞꯄꯅꯤ ꯑꯂꯨꯒꯁꯨ ꯑꯗꯨꯝ ꯆꯥꯏ ꯑꯗꯨ ꯑꯩꯅ ꯁꯪꯁꯥ ꯊꯣꯡꯕ ꯀꯥꯟꯗꯁꯨꯀꯣ ꯍꯥꯞ ꯄꯦ ꯈꯔ ꯁꯤꯕ ꯇꯥꯏꯞꯇ ꯌꯥꯝ ꯍꯥꯞꯇꯕꯤꯗꯀꯣ
ꯑꯣ ꯑꯣ
ꯌꯥꯝ ꯄꯥꯝꯕ ꯃꯥꯜꯂꯦ ꯅꯪꯁꯦ
ꯄꯥꯝꯃꯦ ꯑꯗꯨꯗꯤ ꯑꯩꯗꯤ ꯑꯗꯨ ꯌꯨꯝꯗ ꯂꯩꯗꯤ ꯂꯩ ꯂꯩꯍꯟꯅꯤꯡꯕꯅꯦꯕ ꯅꯍꯥꯟ ꯑꯩꯈꯣꯏ ꯈꯨꯟꯗ ꯂꯩꯕ ꯃꯇꯝꯗꯗꯤ ꯌꯨꯝꯗ ꯂꯩꯗꯤ ꯂꯩꯕꯅꯦ ꯑꯗꯨ ꯍꯧꯖꯤꯛꯀꯥꯟꯗꯤ ꯑꯗꯨ ꯁꯤꯈ꯭ꯔ ꯃꯥꯜꯂꯦ ꯑꯩꯈꯣꯏ ꯈꯨꯟꯗꯁꯨ ꯐꯪꯗ꯭ꯔꯦꯗ ꯕꯖꯥꯔꯒꯨꯝꯕꯗ ꯑꯗꯨꯝ ꯂꯧꯔꯒ ꯆꯥꯏ
ꯑꯣ ꯇꯥꯡꯕ꯭ꯔꯥ ꯑꯗꯨꯗꯣ
ꯑꯩꯈꯣꯏ ꯈꯨꯟꯗꯗꯤ ꯌꯥꯝ ꯇꯥꯡꯕ ꯅꯠꯇꯦꯗ ꯑꯁꯤ ꯑꯩꯈꯣꯏꯗꯗꯤ ꯑꯗꯨ ꯑꯣꯏꯔꯁꯨ ꯑꯥꯗ ꯗꯦꯜꯂꯤꯒꯨꯝꯕꯗ ꯑꯩꯗꯤ ꯗꯦꯜꯂꯤꯗ ꯑꯗꯨꯝ ꯂꯩꯕꯅꯤꯅ ꯗꯦꯜꯂꯤꯗꯗꯤ ꯂꯨꯄꯥ ꯐꯤꯐꯇꯤꯒꯤ ꯑꯍꯨꯝ ꯅꯠꯇ꯭ꯔꯒ ꯃꯔꯤ ꯄꯤꯒꯅꯤ
ꯑꯣ ꯇꯥꯡꯉꯦꯗ ꯑꯗꯨꯗꯤ
ꯍꯣꯏ ꯑꯗꯨꯗꯗꯤ ꯇꯥꯡꯕꯅꯤꯅ ꯂꯣꯏꯅꯃꯛꯀꯣ ꯏꯁꯀ꯭ꯋꯥꯁ ꯅꯪ ꯈꯪꯉꯦꯀꯣ ꯁ꯭ꯀ꯭ꯋꯥꯁ
ꯑꯥ ꯈꯪꯉꯦ ꯈꯪꯉꯦ
ꯏꯁꯀ꯭ꯋꯥꯆꯁꯨ ꯀꯩꯅꯣ ꯀꯤꯂꯣ ꯑꯃꯗ ꯊ꯭ꯔꯤ ꯐꯤꯐꯇꯤ ꯄꯤꯅꯦ ꯑꯗꯨꯗꯗꯤ
ꯑꯩꯁ
ꯑꯗꯨꯒ ꯑꯩꯈꯣꯏꯒꯤ ꯎꯝ ꯑꯣꯛꯁꯥꯗꯣ
ꯍꯦꯟꯅ ꯇꯥꯡꯉꯦ ꯑꯥ
ꯑꯁ ꯑꯩꯈꯣꯏ ꯑꯣꯛꯁꯥꯗꯤ ꯋꯥꯟ ꯊꯥꯎꯖꯟ ꯐꯥꯏꯚ ꯍꯟꯗ꯭ꯔꯦꯠ ꯊꯤꯈꯤꯕꯅꯦ
ꯃꯤꯅ ꯌꯣꯟꯕ ꯀꯣ
ꯑꯥ
ꯑꯗꯨꯝ ꯃꯌꯥꯡꯒꯤ ꯁꯥ ꯑꯣꯛꯁꯥ ꯑꯗꯨꯝ ꯆꯥꯕꯅꯤ ꯑꯩꯈꯣꯏꯗꯤ ꯑꯗꯨ ꯂꯧꯕ ꯉꯝꯗꯦ ꯍꯥꯏꯅ ꯑꯗꯨ ꯑꯪꯀꯜ ꯂꯩꯔꯗꯤ ꯗꯤ ꯑꯪꯀꯜꯗꯣ ꯆꯤꯡꯒꯤ ꯌꯥꯝ ꯆꯥꯅꯤꯡꯕꯒꯤ ꯑꯪꯀꯜ ꯂꯩꯕ ꯀꯥꯟꯗꯗꯤ ꯑꯗꯨꯝ ꯂꯧꯋꯦ ꯋꯥꯟ ꯊꯥꯎꯖꯟ ꯐꯥꯏꯚ ꯍꯟꯗ꯭ꯔꯦꯗ ꯄꯤꯔꯒ ꯑꯩꯗꯤ ꯌꯦꯟꯁꯪ ꯆꯥꯅꯤꯡꯗꯕ ꯎꯝ ꯃꯌꯦꯡꯒꯤꯅ ꯊ꯭ꯔꯤ ꯐꯤꯐꯇꯤ ꯐꯣꯔ ꯍꯟꯗ꯭ꯔꯦꯠ ꯑꯗꯨꯒꯨꯝꯕꯗ ꯂꯩꯒꯅꯤ ꯆꯞ ꯃꯥꯟꯅꯩꯗ ꯍꯧꯖꯤꯛꯀꯥꯟꯗꯤ ꯍꯧꯋꯦ ꯑꯩꯒꯤꯗꯤ ꯑꯗꯨꯝ ꯌꯥꯏ ꯑꯗꯨꯁꯨ ꯑꯗꯨꯒ ꯑꯩꯗꯤ ꯑꯣꯛꯁꯥ ꯄꯪꯆꯥꯥ ꯆꯥꯗꯦ ꯆꯥꯔꯗꯤ ꯑꯐꯕ ꯀꯣ ꯃꯅꯝ ꯀꯔꯤ ꯑꯃꯠꯇ ꯂꯩꯇꯕ ꯑꯗꯨꯒꯨꯝꯕ ꯆꯥꯅꯤꯡꯕ ꯑꯗꯨ ꯃꯌꯥꯡꯒꯤꯁꯨ ꯑꯗꯨꯒꯨꯝꯕ ꯌꯥꯝ ꯂꯩꯕꯅꯦꯕ ꯑꯩꯈꯣꯏꯅ ꯆꯞ ꯆꯥꯅ ꯂꯧꯔꯗꯤꯀꯣ ꯂꯧꯕ ꯃꯐꯝꯗꯒꯤ ꯂꯧꯔꯗꯤ ꯃꯌꯥꯡꯈꯣꯏꯒꯤ ꯑꯗꯨꯝ ꯍꯥꯎꯕ ꯂꯩꯌꯦ ꯑꯗꯨꯒ ꯑꯩꯒꯤꯗꯤ ꯃꯌꯥꯡ ꯈꯣꯏꯒꯤꯅ ꯍꯧꯕꯅꯦ ꯑꯩꯈꯣꯏꯗꯤ ꯍꯤꯗꯥꯛꯀꯨꯝꯕ ꯃꯅꯥ ꯆꯝ ꯅꯝꯕꯗꯣ ꯈꯪꯉꯦꯀꯣ ꯍꯧꯖꯤꯛꯀꯥꯟꯗꯤ ꯆꯤꯡꯒꯤꯅꯤ ꯍꯥꯏꯔꯁꯨ ꯆꯤꯡꯒꯤ ꯅꯠꯇꯦꯕ ꯆꯤꯡ ꯏꯅꯤ ꯍꯥꯏꯔꯁꯨ ꯃꯅꯥꯝꯗꯣ ꯑꯗꯨꯝ ꯊꯣꯛꯄ ꯂꯩꯌꯦꯗꯅ ꯑꯗꯨꯒꯤ ꯑꯩꯗꯤ ꯑꯗꯨꯝ ꯂꯧꯥꯎꯗꯦꯗ ꯑꯪꯀꯜ ꯈꯣꯏꯗꯤ ꯑꯗꯨꯝ ꯂꯧꯔꯒ ꯄꯨꯗꯤ ꯄꯨꯔꯛꯑꯦ ꯍꯥꯎꯗꯤ ꯍꯥꯎꯋꯦꯗ ꯑꯗꯨ ꯑꯣꯏꯔꯁꯨ ꯃꯃꯟꯗꯣ ꯑꯩꯒꯤ ꯆꯅꯥꯗꯦꯕ ꯑꯩ ꯑꯗꯨꯒꯨꯝꯕ ꯆꯥꯅꯤꯡꯗꯦ ꯍꯥꯏꯅ ꯆꯥꯅꯤꯡꯗꯦ ꯍꯥꯏꯕꯅꯦ ꯑꯩꯗꯤ ꯑꯗꯨꯒ ꯑꯣꯏꯔꯁꯨ ꯁ ꯃꯣꯏꯗꯤ ꯆꯥꯅꯤꯡꯕꯒꯤꯒ ꯌꯥꯝ ꯇꯥꯡꯉꯦ
ꯑꯥ
ꯑꯗꯨꯝ ꯂꯥꯎ ꯆꯥꯕꯅꯦ ꯑꯩꯈꯣꯏ
ꯑ ꯌꯦꯟ ꯒꯨꯝꯕꯗꯗꯤ
ꯀꯔꯤ ꯍꯥꯏꯕ꯭ꯔꯥ
ꯌꯦꯟ ꯌꯦꯟꯒꯨꯝꯕꯗꯗꯤ
ꯑꯣ ꯌꯦꯟꯒꯨꯝꯕꯗꯗꯤ ꯑꯩꯈꯣꯏ ꯑꯗꯨꯝ ꯕ꯭ꯔꯣꯏꯂꯔꯗꯣ ꯑꯗꯨꯝ ꯂꯩꯌꯦ ꯃꯄꯥꯟ ꯗꯦꯜꯂꯤꯗꯁꯨ ꯑꯗꯨꯝ ꯍꯣꯡꯉꯤꯗ ꯋꯥꯟ ꯑꯩꯠꯇꯤꯒꯨꯝꯕꯁꯨ ꯂꯩꯑꯦ ꯇꯨ ꯍꯟꯗ꯭ꯔꯦꯗꯒꯨꯝꯕꯁꯨ ꯂꯩꯑꯦꯀꯣ ꯑꯗꯨꯝ ꯃꯇꯝ ꯃꯇꯝ ꯍꯧꯖꯤꯛ ꯆꯥꯟꯗꯤꯒꯔꯗꯗꯤ ꯏꯅꯥꯎꯅꯨꯄꯤ ꯂꯩꯌꯦꯕ ꯆꯥꯟꯗꯤꯒꯔꯗ ꯂꯥꯏꯔꯤꯛ ꯇꯥꯝꯔꯤꯕ ꯑꯗꯨ ꯃꯣꯏꯒꯤ ꯃꯣꯏꯗꯗꯤ ꯊ꯭ꯔꯤ ꯐꯤꯐꯇꯤ ꯄꯤꯌꯦ ꯍꯥꯏꯌꯦ ꯕ꯭ꯔꯣꯏꯂꯔꯗ ꯑꯗꯨꯃ ꯍꯧꯖꯤꯛ ꯑꯩꯉꯣꯟꯗ ꯀꯣꯜ ꯇꯧꯔꯝꯕ ꯑꯩ ꯁꯥꯎꯋꯦ ꯉꯁꯤ ꯌꯦꯟ ꯇꯥꯡꯉꯥꯟꯗꯒꯤ ꯑꯩ ꯀꯃꯥꯏꯅ ꯇꯧꯁꯤꯔꯥꯅ ꯀꯣ ꯇꯧꯔꯛꯑꯦ ꯆꯥꯅꯤꯡꯉ꯭ꯔꯗꯤ ꯆꯥꯎ ꯍꯥꯏꯕ ꯑꯩꯅ ꯆꯥꯅꯤꯡꯉ꯭ꯔꯗꯤ ꯆꯥꯎ ꯍꯥꯏ ꯇꯛꯅꯍꯟꯕꯒꯤ ꯑꯩ ꯆꯥꯅꯤꯡꯗ꯭ꯔꯦ ꯍꯥꯏꯔꯒ ꯃꯥꯁꯨ ꯆꯥꯗꯤ ꯆꯥꯅꯤꯡꯕꯅꯦꯕ ꯑꯗꯨ ꯆꯥꯅꯤꯡꯈꯗꯤ ꯆꯥꯛ ꯀꯥꯏꯗꯦ ꯃꯃꯜꯗꯤꯅ ꯑꯩ ꯑꯗꯨꯝ ꯍꯥꯏꯈ꯭ꯔꯕꯅꯤ ꯑ ꯅꯍꯥꯟ ꯃꯣꯏꯅ ꯍꯧꯖꯤꯛ ꯍꯧꯖꯤꯛꯇ ꯑꯗꯨꯝ ꯊꯣꯛꯄꯀꯣ ꯑꯁꯤ ꯑꯩꯈꯣꯏ ꯁꯅꯥ ꯂꯩꯕꯥꯛꯇꯗꯤ ꯃꯃꯟꯗꯣ ꯑꯗꯨꯝ ꯅꯨꯃꯤꯠ ꯑꯃ ꯑꯃꯗ ꯑꯗꯨꯝ ꯇꯥꯡꯕ ꯑꯗꯨꯝꯒꯨꯝꯕ ꯂꯩꯇꯦ ꯑꯗꯨ ꯑꯣꯏꯔꯁꯨ ꯁꯨ ꯃꯄꯥꯟꯗꯗꯤ ꯗꯦꯜꯂꯤꯒꯨꯝꯕ ꯀꯔꯤ ꯆꯦꯟꯅꯥꯏꯒꯨꯝꯕ ꯑꯗꯨꯒꯨꯝꯕꯗꯗꯤꯀꯣ ꯃꯤ ꯄꯣꯠꯀꯤ ꯃꯃꯜꯁꯦ ꯉꯁꯤ ꯇꯣꯉꯥꯟꯒꯅꯤ ꯑꯗꯨ ꯍꯞꯇꯥ ꯑꯃꯒꯨꯝꯕ ꯂꯩꯔꯒ ꯇꯣꯉꯥꯟꯒꯤꯅꯤ ꯃꯃꯥꯟꯗꯣ ꯑꯗꯨꯝ ꯁꯄ꯭ꯂꯥꯏꯒꯤꯗꯃꯛꯇ ꯆꯠꯄꯒꯤ ꯑꯗꯨꯝ ꯇꯣꯉꯥꯟ ꯇꯣꯉꯥꯟꯅ ꯑꯗꯨꯝ ꯇꯧꯅꯦ ꯑꯗꯨ ꯉꯁꯤ ꯇꯣꯃꯦꯇꯣꯗ ꯍꯟꯗ꯭ꯔꯦꯠꯒꯨꯝꯕ ꯀꯥꯔꯁꯨ ꯍꯌꯦꯡꯒꯨꯝꯕ ꯇ꯭ꯋꯦꯟꯇꯤ ꯔꯨꯄꯤꯁꯀꯨꯝꯕ ꯂꯥꯛꯄ ꯀꯣ ꯑꯗꯨꯒꯨꯝꯕ ꯌꯥꯝ ꯂꯩꯕꯅꯤ ꯁꯄ꯭ꯂꯥꯏꯒꯤ ꯁꯥꯞꯇ ꯃꯣꯏꯗꯤ ꯆꯠꯄꯅꯤꯅ ꯑꯗꯨꯝ ꯇꯧꯅꯤ
ꯑ ꯅꯪ ꯏꯆꯤꯟ ꯏꯅꯥꯎꯕ ꯅꯪꯅ ꯃꯇꯦꯡ ꯄꯥꯡꯕ꯭ꯔꯥ
ꯍꯧꯖꯤꯛꯇꯤ ꯑꯩ ꯄꯥꯟꯗ꯭ꯔꯤꯗ ꯑꯩ ꯂꯨꯍꯣꯡꯈ꯭ꯔꯦ ꯑꯗꯨꯒ ꯅꯍꯥꯟꯗꯤ ꯄꯥꯟꯔꯝꯃꯦ ꯑꯩ ꯃꯄꯥꯟꯗ ꯂꯩꯕ ꯀꯥꯟꯗꯗꯤꯀꯣ ꯑꯩꯁ ꯁꯔ ꯍꯦꯛ ꯂꯣꯏꯔꯒ ꯊꯕꯛ ꯇꯧꯔꯝꯃꯦ ꯊꯕꯛ ꯇꯧꯕ ꯀꯥꯟꯗꯗꯤ ꯑꯩꯒꯤ ꯏꯅꯥꯎꯅꯨꯄꯥꯁꯦ ꯑꯩꯉꯣꯟꯗ ꯑꯗꯨꯝ ꯂꯩꯕꯅꯤ ꯏꯣꯗ ꯂꯩ ꯑꯗꯨ ꯌꯨꯝꯒꯤꯗꯤ ꯄꯩꯁꯥ ꯊꯥꯗꯦ ꯑꯩꯗꯤ ꯃꯥꯕꯨ ꯌꯦꯡꯁꯤꯟꯕꯒꯤ ꯑꯗꯨ ꯃꯥꯕꯨ ꯍꯦꯛ ꯀ꯭ꯂꯥꯁ ꯇꯨꯋꯦꯜꯐ ꯂꯣꯏꯔꯒ ꯑꯩꯉꯣꯟꯗ ꯂꯥꯛꯑꯦ ꯃꯥꯕꯨ ꯑꯗꯨꯝ ꯀꯣꯂꯦꯖ ꯄꯤ ꯀꯑ ꯑꯗꯨꯒ ꯀꯣꯆꯤꯡꯁꯨ ꯑꯩꯅ ꯂꯧꯕꯤꯌꯦ ꯑꯗꯨ ꯂꯣꯏꯔꯒ ꯑꯩꯒꯤ ꯅꯨꯄꯤꯗꯤ ꯃꯇꯝ ꯂꯩꯕꯅꯤꯅ ꯂꯨꯍꯣꯡꯈ꯭ꯔꯣ ꯍꯥꯏꯕ
ꯑꯣ ꯑꯣ
ꯅꯪꯗꯤ ꯑꯉꯥꯡ ꯑꯣꯏꯔꯝꯒꯅꯤꯀꯣ
ꯑꯩ ꯑꯉꯥꯡ ꯑ ꯍꯅꯤꯡꯉꯥꯏ ꯀꯩꯅ ꯑꯉꯥꯡꯅꯦ ꯍꯥꯏꯕꯁꯨ ꯌꯥꯏ ꯑꯉꯥꯡ ꯅꯠꯇ꯭ꯔꯦ ꯍꯥꯏꯕꯁꯨ ꯌꯥꯏ
ꯑꯥ
ꯀꯨꯟ ꯇꯔꯨꯛ
ꯑ ꯑꯣꯥ ꯃꯇꯝ ꯂꯥꯛꯀꯗꯧꯔꯦ ꯑꯗꯨꯗꯤ
ꯍ ꯑꯗꯨ ꯑꯗꯨꯅꯤ
ꯎꯝ ꯂꯥꯛꯁꯨ ꯂꯥꯛꯈ꯭ꯔꯕꯅꯤ
ꯏꯁꯨ ꯇꯧꯗ꯭ꯔꯤꯌꯦ ꯍꯧꯖꯤꯛꯇꯤ
ꯑ ꯀꯩꯗꯔ ꯑꯩꯈꯣꯏꯗꯤ ꯑꯗꯨꯝ ꯏꯁ꯭ꯂꯣꯜꯂꯤ ꯏꯁꯣ ꯇꯧꯅꯤ ꯑꯩꯈꯣꯏꯗꯤ ꯊꯨꯕ ꯃꯤ ꯅꯠꯇꯦꯗ
ꯎ ꯀꯨꯟꯊ꯭ꯔꯥ ꯍꯦꯜꯂꯕ꯭ꯔꯥ ꯅꯪ
ꯑ ꯍꯣꯏ
ꯑꯣ
ꯊꯔꯇꯤ ꯋꯥꯟ
ꯑꯣ ꯑꯣ